ꯑꯣ
ꯀꯩꯗꯧꯕ꯭ꯔꯥ
ꯀꯩꯁꯨ ꯇꯧꯗꯦ ꯆꯥꯛꯇꯤ ꯆꯥꯔꯕꯣ
ꯁꯥꯔꯦ ꯅꯪꯗꯤ
ꯎꯝ ꯑꯩꯁꯨ ꯉꯁꯥꯏꯅ ꯆꯥꯔꯦ
ꯀꯩ ꯌꯦꯟꯁꯥꯡ ꯆꯥꯕ꯭ꯔꯥ
ꯉꯁꯤ ꯑꯩꯈꯣꯏ ꯌꯦꯟ ꯆꯥꯏ
ꯎꯝ ꯑꯩꯈꯣꯏꯗꯤ ꯉꯅꯨ ꯆꯥꯏꯌꯦ ꯉꯁꯤꯗꯤ
ꯑꯁ ꯉꯥꯅꯨꯗꯤ ꯍꯧꯔꯛꯑꯕꯅꯤꯅ
ꯎꯝ ꯍꯥꯎꯒꯦ ꯍꯣꯏ ꯉꯉꯥꯡꯗ ꯊꯣꯛꯈ꯭ꯔꯕꯅꯦ
ꯉꯔꯥꯡꯒꯤꯗꯣꯁꯤꯁꯨ ꯆꯥꯕ
ꯍꯣꯏ
ꯑꯩꯁꯨ ꯑꯗꯨꯝ ꯆꯥꯕꯅꯤꯗ
ꯎꯝ ꯂꯣꯀꯦꯜ
ꯂꯣꯀꯦꯜ ꯅꯠꯇꯦꯗ
ꯉꯥꯎꯕꯤꯗꯗ
ꯅꯪꯅ ꯊꯣꯡꯕ꯭ꯔꯥ
ꯑꯩꯅ ꯊꯣꯡꯗꯦꯗ ꯑꯩ ꯊꯣꯡꯒꯦ ꯇꯧꯔꯒ ꯊꯣꯡꯍꯟꯗꯦꯕ ꯏꯆꯦꯅ ꯑꯩ ꯊꯣꯡꯉ
ꯅꯪꯁꯨ ꯊꯕꯛ ꯀꯩꯁꯨ ꯍꯩꯔꯔꯣꯏꯅꯦ ꯇꯧꯕꯅꯦ ꯀꯔꯤꯔꯣ
ꯃꯣꯏꯅ ꯇꯧꯍꯟꯗꯕꯗꯨꯕꯨ ꯑꯩꯩꯗ ꯀꯩꯗꯧꯔꯣ ꯍꯥꯏꯕꯅꯣꯕ
ꯌꯥꯝ ꯐꯩꯌꯦꯀꯣ
ꯎꯝ ꯀ꯭ꯔꯛ ꯔꯗꯤ ꯐꯔꯦ
ꯈꯔ ꯈꯔ ꯌꯥꯝꯗꯤ ꯅꯠꯇꯕ
ꯑ ꯈꯔ ꯈꯤꯇꯪꯅꯤꯗ ꯐꯕ
ꯀꯩꯗꯧꯒꯦꯔꯪ ꯑꯁꯤꯗꯤ ꯅꯪ
ꯑꯩꯁꯨ ꯇꯧꯔꯦꯗ ꯑꯗꯨꯝ ꯐꯝꯃꯒ ꯇꯨꯝ ꯑꯗꯨ ꯈꯛꯇꯅꯦ
ꯅꯪꯗꯤ
ꯑꯩꯁꯨ ꯑꯁ ꯉꯁꯤꯗꯤ ꯅꯣꯡ ꯆꯨꯕꯅꯤꯅ ꯑꯗꯨꯝ ꯐꯥꯝ ꯑꯃꯔꯒ ꯑꯃꯨꯛ ꯍꯤꯞꯂꯅꯤ ꯑꯗꯨꯒ ꯑꯃꯨꯛ ꯍꯧꯒꯠꯂꯅꯤ
ꯎꯝ ꯅꯣꯡ ꯆꯨꯕ꯭ꯔꯅꯦ
ꯍꯣꯏ ꯅꯣꯡꯆꯨꯑꯦ ꯍꯧꯖꯤꯛ
ꯀꯩꯒꯤ ꯆꯨꯕ꯭ꯔꯥ ꯆꯨꯒꯅꯨ ꯍꯥꯏꯌꯣ
ꯑꯁ ꯅꯪꯅ ꯑꯣꯏꯔꯝꯒꯅꯤ
ꯎꯝ ꯑꯩꯅ ꯑꯣꯏꯔꯝꯕꯅꯤ ꯑꯩꯈꯣꯏꯗꯗꯤ ꯑꯁ ꯅꯨꯡꯁꯥ ꯊꯣꯛꯀꯦ ꯇꯧꯔꯦ ꯅꯨꯡꯁꯥ ꯊꯣꯛ ꯊꯣꯛꯄ ꯃꯥꯜꯂꯦ
ꯍꯧꯖꯤꯛꯔꯣ ꯎꯝ
ꯅꯣꯡ ꯆꯨꯅ ꯅꯣꯡ ꯆꯨꯒꯅꯅ ꯍꯦꯟꯅ ꯐꯔꯤꯅꯦ ꯆꯨꯗ꯭ꯔꯗꯤ ꯌꯥꯝ ꯁꯥꯏꯕ
ꯎꯝ
ꯎꯝ ꯀꯅꯥ ꯀꯅꯥ ꯂꯩꯒꯦ
ꯏꯊꯟꯗ ꯂꯩꯅꯦ ꯉꯁꯤꯗꯤ
ꯑꯁ ꯀꯔꯤꯒꯤ ꯂꯩꯕ꯭ꯔꯥ ꯏꯟꯊꯟꯇ ꯀꯤꯗ꯭ꯔꯣ
ꯂꯧ ꯆꯛꯈ꯭ꯔꯕ ꯑꯗꯨꯒ ꯏꯅꯥꯎꯅꯨꯄꯥ ꯅꯈꯣꯏ ꯅꯃꯥꯟꯅꯕꯗꯣ ꯑꯗꯨꯅ ꯀꯩꯅꯣ ꯆꯠꯈ꯭ꯔꯕ ꯀꯩꯅꯣ ꯆꯠꯈ꯭ꯔꯕ ꯍꯥꯏꯕ ꯌꯥꯗꯦ ꯁꯤꯗ
ꯑ
ꯑꯗꯨꯒ ꯏꯅꯥꯎꯅꯨꯄꯥ ꯊꯕꯛ ꯆꯠꯄ
ꯑꯣ ꯌꯥꯝ ꯐꯩꯅ ꯑꯩꯁꯨ ꯏꯊꯟꯇꯅꯤꯗ
ꯑꯣ ꯑꯗꯨꯒꯤꯅꯤꯅꯦ ꯌꯥꯝ ꯂꯥꯡꯕꯗꯣ
ꯎꯝ ꯑꯩꯔꯣ
ꯍꯣꯏ
ꯑꯩ ꯂꯥꯡꯗ ꯍꯦ ꯑꯩ
ꯅꯨꯆ ꯅꯃꯈꯣꯏꯗꯤ ꯅꯨꯡꯉꯥꯏꯔꯤꯕ꯭ꯔꯥ
ꯑꯥꯎ ꯅꯨꯨ ꯒꯥꯔꯤꯌꯦꯦ ꯣꯏꯗꯤ ꯑꯩꯈꯣꯏꯗꯤ ꯅꯨꯡꯉꯥꯏꯔꯤꯁꯦ
ꯍꯥꯏꯔꯤꯌꯦ ꯍꯥꯏꯔꯗꯤ ꯌꯥꯝ ꯐꯩꯅꯦ
ꯎꯝ ꯑꯩꯗꯅꯤꯕ
ꯎꯝ
ꯉꯁꯤꯗꯤ ꯑꯗꯨꯝ ꯌꯨꯝꯗ ꯂꯩꯒꯗ꯭ꯔꯣ
ꯍꯣꯏꯣꯏ ꯌꯨꯝꯗꯒꯗꯤ
ꯎꯝ ꯎꯝ ꯌꯨꯝꯗ ꯑꯗꯨꯝ ꯂꯩꯒꯗꯕꯅꯤ ꯑꯗꯨꯅ ꯐꯕꯅꯤ ꯑꯩꯈꯣꯏꯗꯤ ꯊꯕꯛ ꯁꯨꯕꯁꯨ ꯇꯟꯥꯟꯕꯅꯤꯅ
ꯑꯍꯣꯏ ꯑꯗꯨꯅꯦ ꯊꯕꯛ ꯁꯨꯕ ꯖꯠꯁꯦ ꯇꯥꯟꯕꯒꯤ ꯌꯨꯝꯗ ꯑꯗꯨꯝ ꯂꯩꯕꯅꯦ
ꯈꯪꯗꯦ ꯂꯝ ꯀꯣꯏꯕ ꯆꯠꯁꯤꯔꯥ
ꯀ ꯏꯗ
ꯈꯪꯗꯦ ꯆꯠꯅꯤꯡꯕ ꯃꯐꯝꯗ ꯑꯩꯈꯣꯏ ꯄꯥꯏ ꯄꯥꯏꯔꯒ ꯆꯠꯂꯁꯦ
ꯆꯠꯄ ꯌꯥꯏꯌꯦ ꯑꯩꯈꯣꯏ ꯏꯅꯤ ꯉꯇ ꯆꯠꯁꯦ
ꯑ ꯀꯣꯏꯅꯤ ꯀꯗ ꯆꯁꯦ
ꯑ ꯅꯪ ꯅꯪ ꯂꯥꯛꯇ꯭ꯔꯗꯤ ꯑꯩ ꯀꯃꯥꯏꯅꯖꯒꯅꯤ ꯅꯪ ꯂꯥꯛꯇ꯭ꯔꯗꯤ ꯑꯩ ꯀꯃꯥꯏꯅ ꯆꯠꯒꯅꯤ ꯍꯥꯏꯕ ꯑꯩ
ꯑꯁ ꯅꯪ ꯅꯪ ꯅꯪ ꯂꯧꯕ ꯂꯥꯛꯀꯅꯤ ꯀꯩꯒꯤꯅꯣ
ꯎ
ꯑꯗꯨꯒ ꯄꯥꯏꯔꯒ ꯆꯠꯀꯗꯕ
ꯄꯥꯏꯕ ꯍꯥꯏꯖꯤ ꯀꯔꯤꯔꯥ
ꯄꯥꯏꯕ ꯍꯥꯏꯕꯗꯤ ꯃꯊꯛꯇ ꯄꯥꯏꯔꯒ ꯆꯠꯄꯗꯣ
ꯑꯣ ꯑꯣ ꯑꯣ ꯞ ꯈꯔ ꯈꯔ ꯇꯥꯇ ꯄ
ꯑꯩꯈꯣꯏꯗꯤ ꯒꯥꯔꯤ ꯌꯥꯎꯗꯕꯅꯤꯅ ꯄꯥꯏꯔꯒ ꯆꯠꯄ ꯇꯥꯔꯦ ꯑꯗꯨꯅ ꯂꯝ ꯀꯣꯏꯕꯁꯨ ꯎꯝ
ꯑꯦꯁ ꯑꯩꯗꯤ ꯇꯂꯤꯅꯦ ꯅꯪ ꯑꯣꯏꯅ ꯂꯥꯛꯈ꯭ꯔꯣ
ꯑꯣ ꯑꯩꯗꯤ ꯂꯥꯛꯀꯅꯤꯅ
ꯎꯝ
ꯈꯪꯗꯦ ꯃꯊꯪ ꯊꯥꯗ ꯑꯣꯏꯔꯦ ꯂꯥꯛꯀꯅꯤ ꯂꯥꯛꯀꯅꯤ
ꯃꯊꯪ ꯊꯥ ꯑꯗ꯭ꯔ
ꯃꯊꯪ ꯊꯥꯗ ꯑꯣ ꯃꯊꯪ ꯊꯥ ꯍꯌꯦꯡ ꯅꯠꯇ꯭ꯔꯣ
ꯍꯌꯦꯡ ꯅꯠꯇꯕ ꯃꯊꯪ ꯃꯊꯪ ꯊꯥꯗꯣ ꯑꯗꯨ ꯑ ꯂꯥꯛꯑꯒꯦ ꯑ ꯑꯗꯨ ꯅꯨꯃꯤ ꯌꯧꯔꯗꯤ ꯑꯃꯨꯛ ꯃꯊꯪꯗ ꯂꯥꯛꯑꯁꯨ
ꯎꯝ ꯑꯩ ꯂꯩꯔꯔꯣꯏ ꯑꯗꯨꯗꯤ
ꯑ ꯀꯥꯏ ꯆꯠꯈ꯭ꯔꯅꯤ
ꯑꯩꯁꯨ ꯑꯗꯨꯝ ꯌꯨꯝꯗ ꯂꯩꯔꯅꯤ ꯑꯗꯨꯕꯨ ꯅ
ꯑꯦ ꯅꯪ ꯎꯅꯕ ꯂꯥꯛꯀꯦ
ꯂꯥꯛꯈꯔꯣ ꯂꯥꯛ
ꯎꯝ ꯅꯁꯛꯁꯨ ꯈꯪꯗꯝꯅꯤꯅ ꯅꯣꯡꯃꯗꯤ ꯁꯣꯏꯗꯅ ꯈꯪꯉꯛꯀꯅꯤꯗ
ꯅꯪꯒꯤ ꯁꯛꯁꯨ ꯎꯗꯕ ꯀꯨꯏꯔꯦꯗ ꯑꯩꯗꯤ ꯅꯪꯒꯤ ꯁꯛ ꯈꯪꯉꯦꯗ
ꯑꯝ ꯈꯪꯉꯝꯃꯔꯣꯏꯍꯦ ꯑꯩ ꯑꯩ ꯌꯥꯝ ꯍꯣꯡꯈ꯭ꯔꯝꯅꯦ
ꯑꯁ ꯌꯦꯡꯅꯤꯡꯈ꯭ꯔꯦꯗ
ꯑꯩ ꯌꯥꯝ ꯃꯨꯈ꯭ꯔꯕꯅꯦ
ꯃꯨꯁꯨꯨ ꯃꯨꯕ꯭ꯔꯥ ꯍꯟꯗ ꯀꯥꯟꯗꯤ ꯑꯁ ꯃꯨꯁꯨ ꯃꯨꯔꯒ ꯑꯃꯨꯛ ꯀꯪꯕ ꯂꯣꯏꯔꯅꯤꯅꯦ
ꯎꯝ ꯃꯨ ꯃꯨꯕꯗ ꯅꯠꯇ ꯃꯝꯕꯁꯨ ꯌꯥꯌꯦ
ꯃꯝꯝꯕꯁꯨ ꯌꯥꯕ꯭ꯔꯥ
ꯑꯥꯎ ꯍꯟꯗꯛꯀꯥꯟꯁꯦ ꯀꯥꯡ ꯌꯥꯝꯃꯝꯗꯒꯤ ꯑꯩꯅ ꯃꯝꯕꯀꯣ ꯀꯥꯡ ꯐꯥꯎ ꯆꯤꯛꯇ꯭ꯔꯦꯒꯣ ꯃꯥ ꯑꯍꯨꯝ
ꯇꯤꯛꯄ ꯍꯩꯔꯣꯏꯗ ꯑꯗꯨꯗꯤ ꯃꯝꯔꯗꯤ
ꯎꯝ ꯎꯗꯔ꯭ꯦꯕꯥ ꯃꯣꯏꯗꯣ ꯑꯅꯨ ꯍꯥꯏꯔꯒꯁꯨ ꯎꯗꯔ꯭ꯦꯕ ꯃꯣꯏꯗꯣ ꯅꯨꯡꯉꯥꯏꯗ꯭ꯔꯦꯕ ꯆꯤꯟꯖꯥꯛ ꯐꯪꯗꯕꯅꯤꯅ ꯑꯩꯅ ꯄꯤꯕꯅꯤꯀꯣ ꯄꯤꯗ꯭ꯔꯦꯕ ꯍꯧꯖꯤꯛꯇꯤ
ꯏꯁꯨ ꯂꯩꯔꯔꯣꯏꯗ ꯅꯪꯉꯣꯟꯗ ꯅꯪ ꯀꯪꯕꯅꯤꯅ
ꯑꯩ ꯍꯧꯖꯤꯛꯇꯤ ꯌꯥꯝꯃꯦꯍꯦ
ꯑꯁ
ꯃꯤꯉꯣꯟꯗꯁꯨ ꯄꯤ ꯃꯤꯉꯣꯟꯗꯥꯎ ꯄꯤꯊꯣꯛꯄꯤ ꯄꯤꯊꯣꯛꯀꯦ ꯇꯧꯕꯅꯦ
ꯑꯁ ꯅꯝ ꯄꯤꯊꯣꯛ꯭ꯔꯗꯤ ꯂꯣꯏꯔꯅꯤꯀꯣ ꯆꯦꯛꯁꯤꯜꯂꯣꯀꯣ
ꯎꯝ ꯅꯪꯁꯨ ꯄꯤꯌꯨꯔꯥ
ꯑꯁ ꯑꯩꯒꯤꯗꯤ ꯌꯥꯔꯦꯗ ꯑꯩ ꯅꯣꯏꯃꯟꯈ꯭ꯔꯦ
ꯎꯝ
ꯑꯗꯨ ꯄꯤꯔꯗꯤ ꯑꯩꯒꯤ ꯍꯛꯆꯥꯡꯗꯣ ꯌꯥꯝ ꯅꯨꯡꯉꯥꯏꯃꯟꯈ꯭ꯔꯅꯤ
ꯁꯦꯁ ꯅꯨꯡꯉꯥꯏꯇꯔ꯭ ꯅꯨꯡꯉꯥꯏꯔꯣꯏ ꯅꯨꯡꯉꯥꯏꯔꯣꯏ ꯅꯣꯏꯕꯁꯤꯡꯁꯦ ꯅꯣꯏꯕꯁꯤꯡꯁꯦ ꯋꯥꯏ ꯍꯥꯏꯅꯦ
ꯍꯣꯏ ꯌꯥꯝ ꯋꯥꯕꯅꯦ ꯂꯝ ꯑꯁ ꯂꯝꯕꯤꯒꯨꯝꯕꯗ ꯆꯠꯄꯗꯁꯨ ꯀꯣ ꯌꯥꯝ ꯋꯥꯕꯅꯦ
ꯑꯁ ꯑꯗꯨ ꯑꯣꯏꯔꯗꯤ ꯑꯩ ꯀꯪꯕꯅ ꯍꯦꯟꯅ ꯐꯔꯦꯗ
ꯀꯪꯕꯅ ꯑꯗꯨꯝ ꯅꯨꯡꯉꯥꯏꯕꯅꯦ
ꯎꯝ ꯅꯣꯏꯕꯁꯤꯡꯁꯨ ꯃꯁꯛ ꯃꯁꯥ ꯌꯥꯝ ꯆꯥꯎꯃꯜꯂꯦꯕ ꯎꯝ
ꯑꯦꯍꯤ ꯍꯤ
ꯃꯣꯏꯗꯤ ꯁꯣꯔ ꯍꯣꯡ ꯍꯥꯏꯔꯣ ꯍꯥꯏꯔꯣ
ꯑꯗꯨꯝ ꯍꯥꯏꯌꯣ ꯍꯥꯏꯌꯣ
ꯎꯁ ꯃꯣꯏ ꯅꯨꯡꯉꯥꯏꯕꯁꯤꯡꯗꯤꯀꯣ ꯂꯝꯕꯤ ꯆꯠꯄꯁꯨ ꯌꯥꯝ ꯝ ꯋꯥꯅ ꯆꯜꯂꯦꯕ ꯑꯗꯨ ꯁꯣꯔ ꯍꯣꯟꯕ ꯃꯇꯝꯗꯁꯨ ꯑꯩ ꯐꯥꯎ ꯋꯥꯒꯦ ꯇꯧꯋꯦꯕ
ꯃꯣꯏꯕꯨ ꯌꯦꯡꯕ ꯃꯇꯝꯗꯀꯣ
ꯑꯦ
ꯆꯥꯛꯇꯤ ꯌꯥꯝ ꯆꯥꯕ꯭ꯔꯥ ꯈꯪꯗꯟꯅꯦ
ꯎꯝ ꯍꯜꯂꯣ ꯇꯥꯕ꯭ꯔꯣ ꯑꯣ ꯑꯣ ꯇꯥꯏꯔꯦ ꯇꯥꯏꯔꯦ
ꯉꯒꯣ
ꯑꯩ ꯉꯥꯏꯒꯅꯨ ꯉꯥꯏꯔꯣꯏ ꯍꯥꯥ ꯂꯦꯡꯒꯅꯨꯅꯦ ꯅꯪꯒꯤ ꯅꯐꯝꯗ ꯇꯥꯕꯨꯣ ꯃ ꯇꯥꯔꯦ ꯇꯥꯔꯦ
ꯇꯥꯏꯒꯣ
ꯑꯗꯨꯒ ꯀꯣꯜ ꯇꯧꯔꯁꯦ ꯐꯣꯟꯗꯣ ꯅꯪꯅ ꯄꯥꯏꯔꯨꯅꯨꯕ ꯅꯦꯠꯋꯛ ꯌꯥꯗꯦꯕ ꯅꯪꯒꯤꯗꯣ
ꯅꯪꯒꯤ ꯈꯣꯟꯖꯦꯜꯗꯣ ꯐꯖꯅ ꯇꯥꯗꯦ ꯍꯥꯏꯕ ꯑꯗꯨꯒꯤꯅꯦ
ꯎꯝ ꯅꯪꯅꯦꯦ ꯋꯥꯔ ꯑꯣꯏꯔꯝꯅꯤ ꯑꯩꯒꯤꯗꯤ ꯀꯩꯁꯨ ꯀꯥꯏ ꯀꯩꯝꯇ ꯇꯧꯗꯦ
ꯅꯣꯡ ꯆꯨꯕꯒꯤ ꯃꯈꯣꯟ ꯇꯥꯕ꯭ꯔꯥ
ꯑꯧ ꯑꯧ ꯈꯔꯗꯤ ꯇꯥꯏ ꯑꯁ ꯌꯥꯝ ꯅꯨꯡꯉꯥꯏꯗꯧ ꯃꯥꯜꯂꯅꯦ ꯅꯣꯡ ꯆꯨꯔꯗꯤ ꯇꯨꯝꯕꯁꯨ ꯅꯨꯡꯉꯥꯏꯔꯅꯤ ꯎꯝ ꯊꯃꯟꯕꯩ ꯑꯁ ꯌꯥꯗ꯭ꯔꯦ ꯁꯤꯗꯁꯨ ꯑꯩꯈꯣꯏ ꯈꯨꯟꯗꯗꯤ ꯌꯥꯗ꯭ꯔꯤ ꯑ ꯍꯧꯖꯤꯛꯇꯤ ꯁꯥꯔꯦ ꯅꯣꯡ ꯆꯨꯗꯨꯔꯦꯣꯡ ꯖꯨꯔꯤꯗꯤ ꯂꯣꯏ ꯏꯪꯕꯅꯤꯅ
ꯎꯝ
ꯍꯧꯖꯤꯛꯀꯥꯟꯁꯦ ꯑꯩꯈꯣꯏꯒꯤ ꯑꯩꯈꯣꯏꯅ ꯅꯣꯡ ꯆꯨꯕꯁꯦ ꯌꯥꯝ ꯁꯥꯔꯦꯅꯦ ꯏꯁꯤꯡ ꯁꯥꯍꯟꯕꯒꯨꯝ ꯇꯥꯏꯕ
ꯑꯣꯝ
ꯎꯨꯃꯥꯡ ꯊꯣꯛꯄꯅꯦ ꯅꯣꯡ ꯆꯨꯔꯗꯤ ꯑꯩꯗꯤ
ꯎꯝ ꯅꯁꯨꯨꯖꯥ ꯆꯥꯅꯤ ꯍꯦ
ꯑꯩꯗꯠꯖꯥꯅꯤꯍꯦ
ꯆꯠ ꯑꯗꯨꯝ ꯇꯧꯏꯦꯍꯦ
ꯎꯝ ꯅꯪꯗꯤ ꯑꯗꯨꯃꯥꯏꯅ ꯇꯧꯗ꯭ꯔꯣ
ꯏꯗꯤ ꯑꯗꯨꯃꯥꯏꯅ ꯇꯧꯗꯦꯗ
ꯎꯝ ꯅꯣꯡ ꯆꯨꯕ ꯃꯇꯝꯗꯀꯣ ꯀꯩ ꯍꯥꯏꯁꯤꯔꯦ ꯅꯨꯡꯁꯤꯠ ꯀꯛ ꯀꯟꯅ ꯌꯩꯕꯗꯣ ꯑꯗꯨꯗꯤ ꯑꯩ ꯄꯥꯝꯅꯦꯍꯦ
ꯎꯝ ꯍꯣꯔꯦꯟꯗꯤ ꯀꯩ ꯌꯦꯟꯖꯥꯡ ꯊꯣꯡꯈ꯭ꯔꯦꯅꯤ
ꯑꯁꯈꯪꯗ꯭ꯔꯤꯗꯥ
ꯍꯥꯎ ꯍꯥꯎꯕ ꯊꯣꯡꯉꯨꯅꯦ
ꯀ ꯂꯩꯕꯗꯣ ꯑꯗꯨꯝ ꯊꯣꯡꯡꯂꯒꯦ ꯈꯥꯃꯦꯟ ꯑꯁꯥꯡꯕꯤ ꯂꯩꯌꯦ
ꯑꯣ ꯑꯗꯨꯁꯨ ꯍꯥꯎꯅꯤ ꯉꯧꯔꯒ ꯀꯣ
ꯑꯁ ꯆꯥꯃꯟꯕꯒꯤ ꯈꯪꯗ꯭ꯔꯦꯗ
ꯁꯃꯟꯕꯒꯤ ꯃꯍꯥꯎ ꯂꯣꯏ ꯃꯥꯟꯈ꯭ꯔꯕꯣ
ꯍꯣꯏ
ꯎꯝ ꯃꯉꯟ ꯃꯅꯤꯅꯤ
ꯎꯝ
ꯑꯩꯈꯣꯏꯗꯤ ꯆꯥꯕꯒ ꯐꯪꯗ꯭ꯔꯦꯗ
ꯆꯝꯊꯣꯡ ꯊꯣꯡꯕꯗꯣ ꯑꯗꯨꯝ ꯆꯥꯕꯒꯤ ꯑꯁ
ꯈꯥꯃꯦꯟ ꯑꯄꯤꯛꯄꯁꯨ ꯍꯥꯎꯗꯤ ꯍꯥꯎꯕꯅꯦ ꯀꯪꯉꯧ ꯉꯧꯔꯒꯀꯣ ꯑ ꯃ ꯏꯁꯦ ꯀꯩ ꯍꯥꯏꯁꯤꯔꯦ
ꯈꯥꯕꯗꯔꯥ ꯈꯃꯅꯥ ꯈꯥꯕꯗ꯭ꯔꯥ
ꯅꯠꯇꯦ ꯅꯠꯇꯦ ꯈꯥꯃꯦꯟ ꯄꯤꯛꯄꯗꯣ
ꯑꯣ ꯑꯣ ꯑꯣ
ꯎꯝ ꯃꯗꯤ ꯃꯦꯗꯤ ꯍꯥꯡꯉꯗ
ꯑꯣ ꯑꯣ ꯈꯪꯉꯦ ꯈꯪꯉꯦ ꯈꯪꯉꯦ
ꯎꯝ
ꯑꯁ ꯂꯣꯀꯦꯜꯒꯤ ꯑꯂꯨ ꯃꯥꯟꯕꯗꯨꯔꯥ
ꯑꯂꯣ ꯅꯠꯇꯦꯍꯦ ꯌꯥꯝ ꯄꯤꯛꯄꯗꯣ
ꯑ ꯑ ꯈꯪꯈ꯭ꯔꯦ ꯈꯪꯈ꯭ꯔꯦ ꯈꯪꯈ꯭ꯔꯦ ꯃꯣꯔꯣꯛ ꯃꯦꯠꯄꯤ ꯍꯥꯎꯅꯦ ꯑꯗꯨ ꯇꯣ ꯁꯤꯡꯖꯨꯗ ꯍꯣꯏ
ꯑꯣ ꯑꯩꯗꯤ ꯈꯪꯗ꯭ꯔꯤꯅꯦ
ꯅꯥꯀꯨꯞꯄꯤꯒꯀꯣ ꯑꯗꯨꯗ ꯁꯤꯡꯖꯨ ꯆꯥꯋꯣ ꯌꯥꯝ ꯍꯥꯎꯕꯅꯦ ꯑꯗꯨꯒ ꯉꯔꯤ ꯈꯔ ꯊꯝꯈ꯭ꯔꯣ ꯆꯅꯝ ꯊꯝꯃꯣ ꯑꯗꯨꯒ ꯃꯣꯔꯣꯛ ꯌꯥꯝ ꯁꯥꯅ ꯊꯝꯃꯣ ꯌꯥꯝ ꯍꯥꯎꯕꯅꯦ ꯑꯩꯈꯣꯏ ꯍꯣꯁꯇꯦꯜ ꯂꯩ ꯑꯥ ꯍꯥꯟꯗꯛꯀꯣ ꯑꯩꯈꯣꯏ ꯑꯗꯨꯃꯥꯏꯅ ꯆꯥꯕꯅꯦ
ꯑꯩꯈꯣꯏꯗꯤ ꯆꯥꯕ ꯆꯥꯅꯤꯡꯈ꯭ꯔꯦꯗ ꯑꯩꯈꯣꯏꯗꯤ
ꯎꯝ ꯆꯥꯃꯟꯕꯒꯤ ꯑꯣꯏꯔꯝꯅꯦ
ꯎꯝ ꯆꯥꯃꯟꯕꯩ ꯅꯠꯇꯦꯕ ꯍꯧꯖꯤꯛꯇꯤ ꯆꯥꯅꯤꯡꯗ꯭ꯔꯦꯕ ꯊꯥꯏꯅꯒꯤꯗꯤ ꯑꯩꯁ ꯌꯥꯝ ꯆꯥꯕꯅꯦꯕ ꯍꯧꯖꯤꯛꯇꯤ ꯆꯥꯅꯤꯡꯗ꯭ꯔꯦ